ꯑꯣ
ꯑꯣ ꯑꯥ ꯇꯥꯔꯦ ꯇꯥꯔꯦ
ꯑ ꯀꯩꯗꯧꯔꯤꯅꯣ
ꯁꯨꯝ ꯐꯃꯝꯕꯅꯦ
ꯑꯣ ꯆꯥꯛ ꯏꯁꯤꯡꯗꯤ ꯆꯥꯕꯤꯔꯕꯣ
ꯑꯥ ꯆꯥꯔꯦ
ꯎꯝ ꯌꯥꯝ ꯉꯜꯂꯦꯅ ꯑꯣ ꯄꯨꯡ ꯑꯥ ꯇꯥꯔ ꯂꯩꯔꯝꯃꯤꯅꯦ ꯑꯣ
ꯊꯕꯛ ꯆꯠꯄ ꯍꯜꯂꯥꯛꯄ ꯀꯥꯟꯗ ꯄꯨꯜꯂꯞ ꯆꯥꯔꯕ
ꯑꯣ ꯀꯩ ꯌꯦꯟꯁꯥꯡ ꯆꯥꯔꯦ
ꯎꯝ ꯍꯋꯥꯏ ꯃꯁꯨꯔꯤ ꯊꯣꯡꯉꯦ
ꯍꯥꯎꯋꯦꯅꯦ ꯆꯥꯗ꯭ꯔꯤ ꯀꯥꯡꯉꯧ ꯀꯟꯅ ꯉꯧꯔꯤ
ꯀꯔꯤ ꯀꯪꯉꯧꯅꯣ
ꯀꯩꯅꯣꯃ ꯑꯂꯨꯅꯦ ꯑꯗꯨꯒ ꯀꯩꯅꯣꯗꯣ ꯑꯈꯥꯕꯗꯣ ꯀꯥꯔꯣꯠ ꯈꯪꯉꯦꯅꯥ
ꯎꯝ ꯀꯥꯔꯣꯠ ꯑꯈꯥꯕꯤ
ꯑꯥꯎ ꯑꯥꯎ ꯀꯥꯔꯣꯠ ꯑꯈꯥꯕꯤꯗꯣ
ꯅꯣꯏꯒꯤ ꯑꯗꯨꯁꯨ ꯐꯖꯅ ꯊꯨꯝꯒ ꯅꯩꯈꯥꯏꯔꯒ ꯍꯥꯟ ꯆꯥꯝꯗ꯭ꯔꯣ
ꯆꯥꯝꯃꯦ ꯆꯥꯝꯃꯗꯣꯏ ꯃꯀꯨꯀ ꯈꯥꯛ ꯈꯣꯛꯗꯣꯛꯑꯦꯅꯥ
ꯑꯥ
ꯑꯗ ꯊꯥꯛꯄꯗꯣ ꯑꯗꯨꯝ ꯉꯧꯕꯅꯦ ꯅꯪ ꯑꯉꯧꯗꯣ ꯉꯧꯕꯅꯦ ꯆꯥꯛ ꯆꯪꯕ
ꯑꯗꯨꯃꯥꯏꯅ ꯐꯖꯅ ꯊꯨꯝꯅ ꯅꯩꯊꯣꯛꯑꯒ ꯐꯖꯅ ꯉꯧꯔꯗꯤ ꯍꯥꯎꯕꯅꯤꯗ ꯑꯗꯨꯝ
ꯊꯨꯝꯒ ꯅꯩꯊꯣꯛꯇꯣꯏꯕ ꯍꯥꯟꯅ
ꯍꯧꯖꯤꯛꯀꯤ ꯃꯀꯨ ꯈꯦꯠꯇꯣꯛꯄꯗꯣ
ꯑꯥ
ꯑꯗꯨꯃꯥꯏꯅ ꯐꯖꯅ ꯍꯥꯟꯅ ꯈꯦꯠꯇꯣꯛꯑꯦꯗꯅꯥ ꯏꯁꯤꯡ ꯊꯦꯡꯕ ꯌꯥꯗ꯭ꯔꯦ ꯏꯁꯤꯡ ꯌꯥꯎꯗꯕꯤꯗ ꯑꯥ ꯏꯁꯤꯡ ꯊꯦꯡꯉꯗꯤ ꯈꯥꯕꯅꯦꯕ
ꯑꯥ
ꯏꯁꯤꯡ ꯊꯦꯡꯗꯕꯤꯗ ꯐꯖꯅ ꯊꯨꯝꯅ ꯅꯣꯏꯈꯥꯏꯔꯦꯗꯅꯥ
ꯑꯥꯎ
ꯑꯗꯨꯒ ꯑꯗꯨꯝ ꯊꯣꯡꯉꯅꯤ ꯉꯧꯔꯅꯤ ꯍꯣꯔꯦꯟ
ꯑꯣ ꯑꯩ ꯃꯊꯪ ꯇꯧꯕ ꯇꯥꯗꯦꯅꯦ ꯑꯁ
ꯎꯝ ꯃꯊꯪ ꯇ꯭ꯔꯥꯏ ꯇꯧꯋꯣ ꯑꯩꯒꯤ ꯇꯦꯛꯅꯤꯛꯇꯣ ꯑꯃꯨꯛ ꯍꯥꯎꯕꯔꯥ ꯌꯦꯡꯉꯣ
ꯑꯥ ꯅꯪ ꯉꯟꯅ ꯍꯥꯏꯔꯝꯃꯗꯤ ꯐꯒꯗꯧꯕꯅꯦ
ꯉꯟꯅ ꯊꯦꯡꯅꯍꯧꯗꯕ ꯍꯥꯏꯇꯥꯔꯦ
ꯑꯥ ꯈꯥꯕꯗꯨ ꯈꯔ ꯐꯕ꯭ꯔꯥ ꯅꯠꯇ꯭ꯔꯒꯅ ꯈꯥꯗꯕ
ꯎꯝ ꯈꯥꯗꯕꯅꯦ ꯑꯗꯨꯃꯥꯏꯅ ꯇꯧꯔꯗꯤ ꯈꯥꯗꯕꯅꯦ
ꯑꯣ ꯇꯧꯔꯅꯤ ꯇꯧꯔꯅꯤ ꯁꯣꯏꯗꯕꯤꯗ
ꯎꯝ
ꯍꯌꯦꯡꯃꯛ ꯂꯩꯔꯨꯔꯒ ꯉꯧꯔ ꯂꯣꯏꯔꯦ ꯀꯩꯅꯃꯒ ꯍꯥꯞꯄꯗꯨ ꯍꯥꯎꯗ꯭ꯔꯣ ꯀꯩꯅꯣꯃ ꯑ ꯁꯣꯏꯕꯨꯝ ꯅꯠꯇꯕ ꯀꯩꯅꯣꯗ ꯈꯪꯗꯦꯗ
ꯀꯔꯤꯒ ꯆꯥꯒꯦ ꯈꯣꯏꯗꯤ ꯑꯗꯨꯗꯣ ꯆꯨꯝꯅ ꯑꯗꯨꯝ ꯆꯝꯅ ꯑꯂꯨꯒ ꯉꯧꯋꯦ
ꯑꯣ ꯊꯥꯎꯒ ꯈ ꯌꯥꯝꯍꯜꯂꯒ
ꯎꯝ
ꯎꯝ
ꯍꯧꯖꯤꯛꯀꯥꯟꯁꯤꯕꯨ ꯀꯔꯤ ꯏꯟꯁꯥꯡꯅ ꯍꯥꯎꯔꯤꯒꯦ
ꯏꯁ ꯍꯧꯖꯤꯛ ꯃꯇꯝꯁꯦ ꯁꯥꯕꯅꯤꯅ ꯑꯗꯨꯝ ꯀꯥꯡꯁꯣꯏꯅ ꯍꯥꯎꯋꯦꯗ
ꯁꯥ ꯉꯥ ꯆꯥꯕꯁꯤ ꯌꯥꯝ ꯁꯥꯗ꯭ꯔꯣ
ꯎꯝ ꯑꯩꯗꯤ ꯁꯥ ꯆꯥꯗꯦ
ꯁꯥ ꯆꯥꯗꯦ
ꯑꯥ
ꯉꯥꯗꯤ
ꯉꯥꯁꯦ ꯎ ꯍꯣꯏ ꯌꯥꯝ ꯇꯣꯏꯅꯗꯤ ꯆꯥꯗꯦ
ꯎꯝ ꯀꯩ ꯉꯥꯅ ꯈꯋꯥꯏ ꯄꯥꯝꯒꯦ ꯅꯪꯒꯤꯗꯤ
ꯉꯥꯁꯦ ꯎꯝ ꯉꯥ ꯇꯨꯡꯍꯟꯕꯤꯗꯣ
ꯑ
ꯑꯗꯨꯗꯣ ꯑꯩ ꯌꯥꯝ ꯄꯥꯝꯅ ꯆꯥꯏ ꯉꯥꯔꯧ ꯑꯣꯏꯅ ꯇꯥꯎꯊꯣꯛꯑꯒ ꯆꯥꯕꯗꯣ ꯊꯣꯡꯉꯒ ꯆꯥꯕꯗꯤ ꯄꯥꯝꯗꯦ
ꯍꯥꯎꯏ ꯑꯩꯅ ꯄꯥꯝꯃꯤꯅ ꯒ꯭ꯔꯥꯁ ꯀꯥꯞꯇꯨ
ꯑ ꯑꯗꯨꯁꯨ ꯍꯥꯎꯕꯅꯤ ꯗꯨꯁꯨ ꯑꯩꯅ ꯄꯥꯝꯗꯕ
ꯃꯣꯏꯁꯦ ꯀꯩꯅꯣꯃ ꯁꯔꯨꯗꯤ ꯌꯥꯝꯃꯦꯀꯣ
ꯎꯝ ꯃꯔꯨ ꯌꯥꯝꯕ
ꯑꯥ ꯑꯗꯨ ꯀꯩꯅꯣꯃꯁꯨ ꯎꯝ
ꯉꯥꯁꯤꯗꯤ ꯇꯥꯎꯊꯣꯛꯑꯒꯗꯤ ꯏꯔꯣꯝꯕꯒꯗꯤ ꯉꯥꯔꯧ ꯌꯥꯝ ꯍꯥꯎꯋꯦꯗꯅ
ꯍꯥꯥꯎ
ꯑꯗꯨꯒꯤ ꯆꯥꯅꯤꯡꯉꯦ ꯑꯗꯨꯃꯥꯏꯅꯗꯤ ꯊꯣꯡꯉꯒꯗꯤ ꯆꯥꯅꯤꯡꯗꯦ ꯃꯇꯣꯡ ꯑꯃꯝꯇ ꯐꯪꯗꯦ
ꯀꯩꯅꯣꯝꯃ ꯑꯥ ꯇꯥꯎꯊꯣꯡꯒ ꯇꯧꯕꯗꯣ
ꯑꯥ
ꯑꯗꯣ ꯀꯩ ꯀꯩ ꯉꯥꯅ ꯈꯋꯥꯏ ꯍꯥꯎꯒꯦ
ꯈꯪꯗꯦꯗ ꯑꯩ
ꯃꯤ ꯉꯥꯇꯣꯏ ꯌꯥꯝꯇ ꯅꯠꯇꯦ ꯊꯥꯎ ꯇꯥꯎꯊꯣꯡ ꯇꯧꯅꯩꯅꯀꯣ
ꯎꯝ
ꯑꯗꯨ ꯇꯥꯎꯊꯣꯛꯅ ꯇꯧꯕꯁꯤ ꯀꯩ ꯉꯥꯅ ꯈꯋꯥꯏ ꯍꯥꯎꯕ ꯖꯥꯠꯅꯣꯀꯣ ꯑꯝꯇꯪ ꯇ꯭ꯔꯥꯏ ꯇꯧꯅꯤꯡꯕ ꯇꯥꯎꯊꯣꯛꯑꯒ ꯔꯧꯒꯨꯝꯕꯗꯤ
ꯍꯧꯖꯤꯛ ꯆꯥꯛ ꯆꯥꯔꯗꯤ ꯊꯦꯡꯉꯅꯤꯍꯦ
ꯊꯦꯡꯉꯦ ꯑꯧ ꯑꯁ ꯉꯁꯥꯏ ꯁꯥꯃꯟꯗꯒꯤ ꯀꯤꯆꯟ ꯆꯪꯅꯤꯡꯗꯕ
ꯊꯕꯛ ꯆꯠꯄ꯭ꯔꯣ
ꯆꯠꯇꯦꯗ ꯉꯁꯤꯗꯤ
ꯅꯪꯅ ꯊꯣꯡꯕ ꯃꯃꯥ ꯍꯣꯏ ꯊꯣꯡꯗ꯭ꯔꯣ
ꯑꯩꯅ ꯊꯣꯡꯉꯦ ꯉꯁꯤꯗꯤ ꯆꯝꯐꯨꯠ ꯑꯃ ꯇꯧꯔꯒ ꯃꯃꯥꯈꯣꯏꯁꯨ ꯊꯕꯛ ꯆꯠꯄꯒꯤ ꯋꯥꯔꯦꯅꯀꯣ
ꯎꯝ
ꯇꯩꯍꯧꯔꯤꯕ
ꯅꯨꯄꯤ ꯌꯥꯎꯗ꯭ꯔꯣ ꯅꯣꯏꯒꯤ
ꯑꯈꯣꯏ ꯅꯨꯄꯤꯁꯦ ꯌꯨꯝ ꯄꯥꯟꯒ꯭ꯔꯦ ꯑꯃꯇꯪ ꯂꯩꯕꯗꯣ
ꯑꯣ ꯑꯍꯟ ꯑꯣꯏꯕ꯭ꯔꯣ
ꯑꯩꯒꯤ ꯍꯦꯛ ꯃꯊꯛ ꯃꯥꯗꯣ ꯉꯟ ꯌꯨꯝ ꯉꯟꯅ ꯄꯥꯟꯊꯣꯛꯈꯤꯕ
ꯎꯝ
ꯑꯗꯨꯒꯤꯅꯤꯗ
ꯌꯨꯝ ꯉꯟꯅ ꯄꯥꯟꯕ ꯀꯥꯟꯅꯗꯦꯗ ꯑꯩꯖꯦ ꯕꯣꯜꯁꯦ ꯍꯧꯖꯤꯛꯀꯥꯟ ꯊꯕꯛ ꯆꯠꯄꯒꯤ ꯌꯥꯗꯕ ꯌꯦꯡꯅꯤꯡ
ꯑꯝ ꯑꯝꯐꯥꯎ ꯌꯦꯡꯗꯦ
ꯌꯥꯗꯦ ꯅꯨꯃꯤꯗꯥꯡꯗ ꯗ꯭ꯌꯨꯇꯤ ꯇꯥꯔꯝꯅꯤꯅ ꯌꯦꯡꯕ ꯐꯪꯗ꯭ꯔꯦ
ꯑꯁ ꯏꯟꯇ꯭ꯔꯦꯁꯇꯤ ꯂꯩꯕ
ꯎꯝ ꯐꯥꯏꯅꯦꯜ ꯅꯨꯃꯤꯠꯇꯤ ꯑꯩ ꯌꯦꯡꯅꯤ ꯕꯥꯏ ꯑꯦꯅꯤ ꯃꯤꯟꯁ ꯇꯧꯔꯒ ꯌꯦꯡꯅꯤ
ꯊꯕꯛꯀ ꯆꯠꯂꯅꯨꯍꯦ ꯐꯥꯏꯅꯦꯜꯗꯤ
ꯁꯨꯇꯤ ꯂꯧꯔ ꯌꯦꯡꯗꯣꯏꯅꯤ
ꯑꫭ ꯁꯨꯇꯤꯒ ꯄꯤꯔꯗꯤ ꯊꯕꯛꯀ ꯇꯣꯛꯈꫭꯍꯦ
ꯐꯥꯏꯅꯦꯜ ꯅꯨꯃꯤꯠꯇꯤ ꯌꯦꯡꯅꯤꯡꯉꯦ ꯑꯗꯨ ꯄꯣꯔꯇꯨꯒꯜ ꯀꯥꯎꯗ꯭ꯔꯗꯤ ꯌꯦꯡꯅꯤꯡꯗꯦ
ꯑꯥꯁ ꯑꯈꯣꯏꯅꯤ ꯌꯥꯝ ꯃꯥꯅꯩꯅꯦ
ꯑꯁ ꯅꯪꯁꯨ ꯄꯣꯔꯇꯨꯒꯜꯔꫭ ꯑꯁ ꯑꯩꯁꯨ ꯄꯣꯔꯇꯨꯒꯜꯅꯦꯕ
ꯃꯁꯛꯇꯗꯤ ꯅꯠꯇꯦ
ꯃꯁꯛꯇꯅ ꯀꯅꯥ ꯉꯔꯥꯡꯒꯤꯗꫭ ꯅꯪ ꯌꯦꯡꯗ꯭ꯔꯦ
ꯑꯩ ꯉꯔꯥꯡ ꯌꯦꯡꯗ꯭ꯔꯦ
ꯑꯥꯁ ꯉꯔꯥꯡ ꯕ꯭ꯔꯥꯖꯤꯜꯗ ꯖꯄꯥꯟꯗ ꯁꯥꯟꯅꯕꯗꯣ
ꯑ
ꯕ꯭ꯔꯖꯤꯜꯅ ꯀꯥꯈꯤꯕ ꯑꯁ ꯅꯨꯡꯉꯥꯏ ꯑ ꯇꯨ ꯋꯥꯟꯗꯀꯣ
ꯕ꯭ꯔꯖꯤꯜꯅ ꯀꯥꯕ꯭ꯔꯣ
ꯑꯥꯎ ꯑꯁ ꯖꯄꯥꯟꯗꫭ ꯅꯨꯡ ꯁꯤꯕ ꯋꯥꯅꯤꯗ ꯀꯞꯄ ꯂꯩꯕ
ꯁꯦꯃꯤ ꯐꯥꯏꯅꯦꯜ ꯍꯧꯔꯕꯣ
ꯍꯧꯔꯦ ꯍꯧꯔꯦ ꯔꯥꯎꯟ ꯑꯣꯐ ꯊꯥꯔꯇꯤ ꯇꯨ ꯌꯧꯔꯦꯕ ꯍꯧꯖꯤꯛꯀꯣ ꯅꫭꯛ ꯑꯥꯎꯠꯅꯦꯕ ꯍꯧꯖꯤꯛꯀꯤ
ꯑꯗꯨꯒꯤ ꯑꯅꯤꯃꯛ ꯁꯞꯄꯣꯔꯠ ꯇꯧꯕꯅꯦ ꯉꯔꯥꯡꯗꯤ ꯕ꯭ꯔꯖꯤꯜꯁꯨ ꯄꯥꯝꯕ ꯖꯄꯥꯟꯁꯨ ꯑꯗꯨꯕꯨ ꯅꯨꯡꯉꯥꯏꯇꯦ ꯑꯃꯅ ꯉꯝꯕ ꯑꯃ ꯀꯥꯕꯗꯤ ꯃꯍꯧꯁꯥꯅꯦ
ꯃꯥꯅꯦ ꯃꯥꯅꯦ ꯂꯩꯍꯧꯕ ꯃꯤꯗꯨꯇ ꯅꯨꯡꯉꯥꯏꯇꯝꯅꯦ ꯑꯃ ꯃꯤꯇꯪ ꯆꯪꯉꯖꯨꯀꯣ
ꯃꯥꯅꯦ ꯑꯁ ꯀꯞꯄ ꯂꯩꯔꯤꯅꯤꯅꯦ ꯃꯣꯏꯗꯣ ꯄꫭꯕꯒꯤ ꯉꯔꯥꯡ ꯕ꯭ꯔ ꯅꯦꯃꯥꯔ ꯉꯥꯏꯕꯗꯀꫭ ꯑꯁ ꯍꯥꯞ ꯂꯣꯏꯔꯒ ꯆꯪꯗꯕ ꯃꯥꯟꯕꯩꯅꯦ ꯁꯨꯆꯪ ꯆꯪꯗꯕ ꯋꯥꯅꯤꯗ ꯃꯇꯝ ꯇꯥꯈꯤ ꯌꯥꯎꯗꯦ ꯉꯔꯥꯡ ꯃꯥ ꯋꯥꯔꯝ ꯑꯞꯇꯤ ꯇꯧꯔꯤꯔꯣ
ꯎꯝ
ꯃꯥꯁꯦ ꯏꯟꯖꯨꯔꯤꯗ ꯈꯔ ꯐꯠꯇ꯭ꯔꯤ ꯃꯥꯜꯂꯦꯗ ꯃꯥꯒꯤꯁꯦ
ꯅꯍꯥꯟꯃꯨꯛ ꯋꯥꯔꯜ ꯀꯞꯇꯣ ꯃꯃꯥꯡꯒꯤꯗ ꯁꯣꯛꯈꯤꯕꯗꯣ
ꯑꯥꯎ ꯑꯗꯨꯒꯤꯅꯦꯅꯦ ꯐꯖꯅ ꯁꯣꯛꯈꯤꯕꯅꯦ ꯅꯣꯏ ꯅꯠꯇ꯭ꯔꯣ
ꯎꯝ ꯇꯦꯈꯤꯕꯅꯦ ꯐꯖꯅ
ꯈꯥ꯭ꯋꯡ ꯇꯦꯈꯤꯕꯗꯣ ꯎꯝ
ꯁꯔꯨꯗꯤ ꯃꯥꯟ ꯃꯃꯥꯡ ꯆꯍꯤ ꯃꯃꯥꯡꯒꯤ ꯋ
ꯈꯋ꯭ꯥꯡ ꯁꯔꯨ ꯇꯦꯛꯄꯑꯩꯖꯦ ꯅꯠꯇꯦꯕ
ꯑꯗꯨꯒꯤ ꯍꯟꯗꯛꯇꯤ ꯃꯥ ꯐꯖꯅ ꯁ ꯁꯥꯟꯅꯔꯗꯤ ꯄꯥꯝꯕꯅꯦꯃ ꯑꯂꯣꯏꯕꯅꯦꯅ ꯃꯣꯏꯗꯤꯒꯣ
ꯃꯥꯅꯦ
ꯑꯗꯨꯒ ꯀꯩꯅꯣꯕ ꯃꯦꯁꯤꯒ ꯔꯣꯅꯥꯜꯗꯣꯒ ꯈꯠꯅꯕꯁꯤꯗꯤ ꯐꯦꯟꯁ ꯑꯩꯗꯤꯅꯦ ꯑꯗꯨꯅꯦ ꯃꯤꯗꯤ ꯅꯨꯡꯁꯤꯅ ꯂꯩꯔꯤꯅꯦꯕ
ꯎꯝ
ꯑꯩꯁ ꯁꯣꯝꯗꯅ ꯐꯦꯟꯁ ꯃꯁꯤꯟ ꯈꯠꯅꯔ ꯂꯩꯌꯦ ꯀꯩ ꯀꯥꯟꯅꯩꯅꯣ ꯈꯪꯗꯦ ꯑꯁ ꯇꯦꯇꯁ ꯀꯁꯦ ꯌꯦꯡꯅꯤꯡꯗ꯭ꯔꯝꯅꯦꯀꯣ ꯑꯩꯈꯣꯏ ꯂꯩꯀꯥꯏꯒꯤ ꯑꯉꯥꯡꯁꯤꯡꯗ ꯑꯥꯔꯖꯦꯟꯇꯤꯅꯥꯒꯤ ꯐꯦꯟꯁ ꯌꯥꯝ ꯌꯥꯎꯋꯦꯕ ꯑꯁ ꯅꯍꯥꯟ ꯁꯥꯟꯅꯈꯤꯕꯗꯣ ꯄꯣꯔꯇꯨꯒꯜꯒꯤ
ꯎꯝ
ꯑꯗꯨ ꯅꯨꯃꯤꯠꯇ ꯂꯣꯏꯔꯦ ꯊꯒꯠꯄꯁꯤꯡꯅ ꯑꯉꯥꯡꯁꯤꯡꯒ ꯈꯠ ꯑꯥ ꯑꯉꯥꯡꯁꯤꯡꯒ ꯈꯠꯅꯕ ꯍꯧꯕꯁꯨ ꯐꯔꯛꯇ ꯌꯦꯡꯉ ꯈꯥꯡꯉꯤꯅꯤꯅꯦ ꯑꯁ ꯑꯝꯇ ꯉꯥꯏꯈꯤꯁ
ꯑꯁ ꯑꯩꯒꯤ ꯏꯄ꯭ꯋꯥ ꯅꯨꯄꯥꯗꯨꯗꯤ ꯃꯝ ꯃꯥꯡꯒꯤꯗ ꯍꯣꯏꯅ ꯉꯝꯗꯕꯗꯣ
ꯎꯝ
ꯆꯔꯥ ꯍꯦꯟꯒꯩ ꯀꯞꯄꯦ
ꯉꯝꯗꯕꯤ ꯌꯦ
ꯎꯝ ꯆꯔꯥ ꯍꯦꯜꯂ ꯀꯞꯄꯦ
ꯅꯪꯁꯨ ꯀꯩꯅꯣꯃ ꯔꯣꯅꯥꯜꯗꯣꯒꯤ ꯐꯦꯟꯁꯔꯣ
ꯑꯩꯏ ꯏꯄ꯭ꯋꯥ ꯅꯨꯄꯥꯗꯣ ꯅꯜꯗꯣ ꯌꯥꯝ ꯉꯥꯎꯖꯩꯌꯦꯕ ꯑꯩꯒꯤ ꯏꯄ꯭ꯋꯥ ꯕ꯭ꯔꯥꯗꯔ ꯑꯃ ꯂꯩꯌꯦꯕ ꯑꯩꯒꯤ ꯏꯅꯥꯎꯅꯨꯄꯥ
ꯃꯥꯗꯣ ꯔꯣꯅꯜꯗꯣꯗꯣ ꯌꯥꯝ ꯉꯥꯎꯖꯩꯌꯦꯕ ꯑꯗꯣ ꯃꯥꯅ ꯔꯣꯅꯜꯗꯣꯅ ꯉꯝꯗꯕꯒꯤ ꯆꯔꯥ ꯍꯦꯜꯂ ꯀꯞꯄꯤ
ꯅꯨꯡꯁꯤꯗ꯭ꯔ ꯍꯟꯗꯛ ꯆꯨꯞ ꯍꯟꯗꯛꯆꯨꯨꯞ ꯐꯖꯅ ꯌꯦꯡꯉꯝꯃꯅꯦ ꯃꯥ
ꯌꯦꯡꯉꯦ ꯃꯥ ꯌꯦꯡꯉꯦ
ꯎꯝ
ꯂꯩꯃꯤꯟꯅꯗꯦꯕ
ꯅꯥꯎ
ꯃꯥꯥ ꯑꯩꯟꯗ ꯐꯣꯟ ꯇꯧꯔ ꯍꯥꯏꯔꯛꯇꯏꯅꯦ ꯌꯦꯡꯉꯣꯏꯗ꯭ꯔꯣ ꯌꯦꯡꯉꯣꯏꯗ꯭ꯔꯣ ꯑꯅ
ꯄꯣꯔꯗꯨꯒꯜꯖꯦ
ꯉꯝꯃꯥꯔꯣꯏ ꯌꯦꯡꯕ ꯋꯥꯔꯦ ꯍꯥꯏꯕ ꯅꯍꯥꯟ ꯎꯝ ꯀꯔꯤꯅꯣ ꯑꯍꯤꯡꯗꯥꯔꯣ
ꯎꯝ
ꯍꯟꯗꯛ ꯁꯥꯟꯅꯈꯤꯕ ꯕꯥꯢ ꯄꯣꯔꯇꯨꯒꯜꯒꯤ ꯂꯥꯁ ꯁꯥꯟꯅꯈꯤꯕꯗꯣ ꯄꯨꯡ ꯀꯌꯥ ꯁꯥꯟꯅꯒꯦ
ꯄꯨꯡ ꯇꯔꯥꯃꯉꯥꯏꯗ ꯃꯥꯜꯂꯦ
ꯑꯗꯨꯗꯥꯔꯥ ꯀꯩꯅꯣ ꯑꯩꯅ ꯇꯧꯔꯛꯑꯝꯕꯅꯦ ꯌꯦꯡꯁꯤ ꯌꯦꯡ ꯏꯆꯦꯅ ꯎꯝ ꯚꯤꯗꯤꯑꯣ ꯀꯣꯜꯗꯧꯔ ꯌꯦꯡꯉꯛꯑꯣ ꯌꯦ
ꯚꯤꯗꯤꯑꯣ ꯀꯣꯜ ꯇꯧꯔꯛꯏꯕ
ꯍꯣꯏ ꯃꯥꯅ ꯌꯦꯡꯉꯤꯗꯨ ꯌꯦꯡꯉꯣꯏꯌꯦ ꯃꯥꯃꯥꯟꯅꯕꯁꯤꯡꯗꯣ
ꯑꯥ
ꯑꯗꯨꯁꯤꯡ ꯄꯨꯜꯂꯒ ꯐꯛꯂꯥꯡꯗ ꯀꯥꯞꯊꯣꯛꯑ ꯌꯦꯡꯕ
ꯁꯤꯁ ꯅꯨꯡꯉꯥꯏꯔꯤꯅꯦ ꯍꯥ
ꯎꯝ
ꯐꯖꯅ ꯎꯝ ꯃꯊꯪꯗ ꯀꯔꯝ ꯀꯥꯟꯗ ꯇꯥꯗꯣꯏ ꯖꯥꯠꯅꯣꯕ ꯃꯣꯏꯁꯦꯗꯣ ꯄꯣꯔꯇꯨꯒꯜꯁꯦ ꯉꯥꯏ
ꯈꯪꯗꯦ
ꯑꯩꯗꯤ ꯀꯩꯅꯣꯝꯃ ꯇꯥꯍꯟꯅꯤꯡꯉꯤꯅꯦ ꯑꯥꯔꯖꯦꯟꯇꯤꯅꯥꯒ ꯄꯣꯔꯇꯨꯒꯜꯁꯦ ꯃꯣꯏ ꯁꯥꯟꯅꯃꯤꯟꯅꯔꯒ ꯃꯣꯏ ꯂꯩꯍꯧꯕꯁꯤꯡꯅ ꯂꯩꯍꯧꯔꯦ ꯀꯥꯕꯅ ꯀꯥꯕꯅꯦ ꯑꯗꯨꯗꯤ ꯋꯥ ꯌꯥꯝꯃꯥꯔꯣꯏꯕ
ꯎꯝ
ꯑꯗꯨꯅ ꯁꯝꯃꯅꯦꯕ ꯅꯠꯇ꯭ꯔꯗꯤ ꯅꯤꯡꯁꯦ ꯑꯁ ꯏꯁꯇꯦꯇꯁꯀꯥ ꯆꯪꯕ ꯌꯥꯗ꯭ꯔꯦ ꯃꯪꯈꯠꯇ ꯈꯠꯅꯩ
ꯈꯠꯅꯩ ꯃꯤꯅ ꯈꯠꯅꯗ꯭ꯔꯒ
ꯑꯗꯨꯅꯦ ꯃꯤꯗꯗꯤ ꯎꯝ ꯑꯗꯨꯅꯦ ꯍꯥꯏꯁꯦ ꯕꯦꯔꯥ ꯑꯁ ꯀꯩꯅꯣꯃ ꯁꯥꯗ꯭ꯔꯣ ꯌꯥꯝꯅ ꯉꯁꯤꯁꯦ
ꯎꯝ ꯁꯥꯏ
ꯐꯖꯅ ꯁꯥꯗ꯭ꯔꯣ
ꯍꯥꯏ ꯅꯣꯡ ꯉꯔꯥꯡ ꯅꯍꯥꯟꯗꯤ ꯅꯣꯡ ꯇꯥꯏ ꯉꯁꯤꯗꯤ ꯅꯣꯡ ꯇꯥꯗꯦ ꯃꯁꯥꯏ ꯀꯥꯕꯛ ꯀꯥꯕꯛ ꯈꯤꯛ ꯑꯃꯝꯃꯦ
ꯑꯥ ꯑꯣ ꯑꯩꯈꯣꯏꯁꯨ ꯁ꯭ꯋꯥꯏꯗꯁꯨ ꯀꯩꯅꯣꯝꯃ ꯅꯣꯡ ꯇꯥꯔꯝꯃꯦ ꯉꯁꯥꯢ ꯑꯗꯨꯒꯤ ꯈꯔ ꯑꯤꯡꯕ
ꯎꯝ
ꯉꯁꯥꯏ ꯅꯨꯡꯊꯤꯟꯗꯗꯤ ꯑꯁ ꯐꯣꯔꯇꯤ ꯋꯥꯟꯒ ꯆꯦꯜꯂꯦ ꯗꯤꯒ꯭ꯔꯤ ꯑꯗꯨꯗꯤ ꯐꯖꯔꯦ
ꯎꯝ
ꯃꯩꯒ ꯃꯨꯠꯂꯦ ꯑꯗꯨꯗ ꯇꯥꯕ꯭ꯔꯥ
ꯑꯥ ꯇꯥꯢ
ꯑꯥ ꯑꯗꯨꯗ ꯃꯩꯒ ꯃꯨꯠꯂꯦ ꯑꯃꯨꯛ ꯑꯁ ꯑꯗꯨꯗꯤ ꯂꯩꯕ ꯉꯝꯗ꯭ꯔꯦꯍꯦ ꯃꯩꯒꯥ ꯃꯨꯠꯂꯗꯤ
ꯃꯩ ꯃꯨꯠꯂꯦ ꯍꯧꯖꯤꯛꯀꯥꯟ ꯃꯩ ꯅꯨꯡꯉꯥꯏꯇꯦ
ꯃꯩ ꯅꯨꯡꯉꯥꯢꯇꯦ ꯀꯩꯒꯤꯅꯣꯀꯣ ꯃꯣꯏꯁꯦ ꯑꯁ ꯑꯩꯈꯣꯏꯒꯤ ꯍꯧ ꯑꯩꯈꯣꯏꯒꯤ ꯍꯧꯅꯕꯤ ꯅꯣꯡ ꯈꯔ ꯈꯔ ꯃꯪꯉꯗꯤ ꯃꯩ ꯃꯨꯠꯀꯟꯕꯤꯗꯣ
ꯎꯝ ꯑꯗꯨꯕꯨꯗꯤ ꯈꯣꯏ ꯂꯝꯒꯤ ꯍꯧꯅꯥꯕꯤꯅꯤꯗ
ꯑꯗꯨꯗꯤ ꯂꯦꯞꯇꯣꯏ ꯃꯥꯟꯗ꯭ꯔꯦꯗ ꯆꯍꯤ ꯇꯔꯥ ꯀꯨꯟ ꯃꯃꯥꯡꯗ ꯑ ꯃꯇ ꯅꯣꯏ ꯁꯦꯝꯃꯁꯨ ꯌꯥꯌꯥ ꯌꯥꯗꯧ ꯃꯥꯟꯗ꯭ꯔꯦ ꯃꯣꯏꯖꯦ ꯀꯩꯗꯧꯋꯤꯅꯣ ꯍꯧꯖꯤꯛꯇꯤ
ꯑꯩꯖꯦ ꯂꯥꯏꯔꯤꯛ ꯍꯥꯏꯐꯦꯠ ꯌꯦꯡꯉꯝꯕꯅꯦ ꯑꯗꯨ ꯂꯣꯏꯔꯒ
ꯑ ꯂꯥꯏꯔꯤꯛ ꯇꯧ ꯂꯥꯏꯔꯤꯛ ꯄꯥꯏꯔꯣ
ꯎꯝ ꯍꯥꯏꯐꯦꯠ ꯌꯦꯡꯉꯝꯕꯅꯦ ꯄꯥꯕ ꯂꯩꯔꯤꯛꯅ ꯑꯩ ꯄꯥꯏꯔ ꯑꯩꯅ ꯃꯥ ꯄꯥꯏꯔ ꯒ꯭ꯌꯥꯟ ꯇꯥꯗꯦꯗ
ꯄꯥꯒꯗꯧꯅꯦ ꯄꯥꯒꯗꯧꯅꯦ ꯍꯧꯖꯤꯛꯅ ꯋꯥꯍꯧꯒꯗꯧꯅꯤ ꯍꯌꯦꯡ ꯅꯨꯡꯉꯥꯏ ꯅꯨꯡꯉꯥꯏꯅꯕ ꯅꯠꯇ꯭ꯔꯥ
ꯎꯝ
ꯍꯧꯖꯤꯛ ꯅꯨꯡꯉꯥꯏꯔꯒꯅ ꯍꯦꯡꯋꯥꯏ ꯍꯌꯦꯡꯋꯥꯏ ꯋꯥꯗꯣꯏ ꯁ꯭ꯔꯨꯛꯄꯨꯗꯤ ꯅꯦ ꯂꯥꯏꯔꯤꯛꯁꯤ ꯁꯨꯡꯄꯥ ꯄꯥꯅꯤꯡꯗꯦꯅꯦ ꯇꯧꯏꯖꯦ ꯑꯩꯗꯤ ꯀꯩꯒꯤ ꯑꯣꯏꯕꯖꯥꯠꯅꯣ ꯈꯪꯗꯦ
ꯊꯕꯛꯇꯤ